ꯎꯝ
ꯍꯜꯂꯣ
ꯍꯧꯒꯠꯂꯕꯣ
ꯑꯩꯗꯤ ꯗ꯭ꯌꯨꯎꯇꯤ ꯍꯜꯂꯛꯄꯗ ꯉꯥꯏꯔꯤꯗ
ꯍꯧꯖꯤꯛꯅ ꯑꯣ
ꯎꯝ ꯉꯍꯛ ꯑꯣꯏꯗ꯭ꯔꯦ
ꯄꯨꯡ ꯀꯌꯥꯗ ꯆꯠꯄꯅꯣ ꯅꯪꯗꯤ ꯗ꯭ꯌꯨꯇꯤꯗꯣ
ꯑꯩꯒꯤ ꯗ꯭ꯌꯨꯇꯤꯁꯦ ꯄꯨꯡ ꯎꯝ ꯁꯤꯛꯁ ꯊꯥꯔꯇꯤ ꯁꯚꯦꯟ ꯁ꯭ꯋꯥꯏꯗ
ꯑꯁ ꯌꯥꯝ ꯅꯨꯡꯉꯥꯏꯌꯦꯀꯣ ꯑꯗꯨ ꯉꯁꯤ ꯍꯧꯖꯤꯛ ꯍꯜꯂꯛꯑꯒ ꯄꯨꯡ ꯀꯌꯥꯗ ꯑꯃꯨꯛ ꯆꯠꯇꯣꯏꯅꯣ ꯅꯪꯗꯤ
ꯑꯥ ꯍꯣꯔꯦꯟ ꯅꯨꯡꯗꯥꯡꯒꯤ ꯎꯝ ꯁꯤꯛꯁ ꯊꯥꯔꯇꯤ ꯎꯝ ꯅꯨꯡꯗꯥꯡꯒꯤꯀꯣ ꯁꯤꯛꯁ ꯊꯥꯔꯇꯤ ꯁꯚꯦꯟ ꯁ꯭ꯋꯥꯏꯗ
ꯑꯗꯨ ꯁꯤꯛꯁ ꯊꯥꯔꯇꯤ ꯁꯦꯚꯦꯟ ꯊꯥꯔꯇꯤ ꯑꯗꯨ ꯑꯗꯨꯋꯥꯏꯗ ꯆꯠꯂꯒ ꯑꯗꯨ ꯅꯨꯡꯗꯥꯡꯗ ꯄꯨꯡ ꯀꯌꯥꯗ ꯑꯃꯨꯛ ꯍꯜꯂꯥꯛꯇꯣꯏꯕ
ꯑꯍꯥꯛ ꯍꯜꯂꯛꯑꯣꯏ ꯃꯣꯔꯅꯤꯡꯗ
ꯃꯣꯏꯅꯤꯗꯣ ꯑꯗꯨꯗ ꯍꯂꯛꯑꯅꯤ
ꯑꯥ ꯃꯣꯔꯅꯤꯡ ꯐꯥꯏꯚ ꯊꯥꯔꯇꯤ ꯁꯤꯛꯁ ꯁ꯭ꯋꯥꯏꯗ ꯑꯃꯨꯛ ꯍꯜꯂꯛꯀꯅꯤ
ꯅꯪꯒꯤꯁꯤ ꯅꯥꯏꯠ ꯗ꯭ꯌꯨꯇꯤꯒ ꯑꯗꯨꯃꯥꯏꯅ ꯇꯥꯕ꯭ꯔꯥ ꯇꯥꯕ ꯂꯩꯕ꯭ꯔꯥ
ꯎꯝ ꯂꯩ
ꯏꯁ ꯑꯗꯨꯗꯤ ꯅꯪꯁꯦ ꯍꯥꯏ
ꯃꯊꯪꯒꯤ ꯋꯤꯛꯇꯗꯤ ꯍꯥ
ꯅꯔꯁꯀ ꯑꯣꯏꯔꯝꯗꯧ ꯃꯥꯜꯂꯦ ꯅꯪꯒꯤꯁꯦ
ꯍꯣꯏ
ꯅꯔꯁꯅꯤ ꯍꯧꯖꯤꯛꯇꯤ
ꯎꯝ
ꯀꯔꯤ ꯍꯣꯁꯄꯤꯇꯜꯗ ꯄꯨꯕ
ꯑꯩ ꯑꯗꯨꯗꯤ ꯖꯦꯅꯤꯝꯁꯇꯅꯦ
ꯖꯦꯅꯤꯝꯁ
ꯎꯝ ꯏꯁꯇꯨꯗꯦꯟꯅꯦꯗꯥꯏ ꯑꯩꯗꯤ ꯏꯁꯇꯨꯗꯦꯟꯅꯦꯕ
ꯏꯁꯇꯨꯗꯦꯟꯅꯤ ꯍꯥꯏꯕ
ꯎꯝ ꯎꯝ ꯎꯝ
ꯑꯁ ꯌꯥꯝ ꯐꯩꯀꯣ ꯃꯤ ꯃꯆꯥꯗꯤ
ꯅꯪꯅ ꯀꯩꯅꯣ
ꯍꯥꯥ
ꯅꯪꯁꯨ ꯐꯩꯌꯦ
ꯏꯁ ꯀꯥꯏꯗꯒꯤꯅꯣꯗ ꯍꯥꯏꯗꯤ
ꯎꯝ
ꯅꯪ ꯏꯁ ꯅꯪ ꯁꯤꯃꯤꯁꯇꯔ ꯀꯌꯥꯔꯣ ꯑꯗꯨꯗꯤ
ꯎꯝ ꯊꯥꯔꯠꯅꯦ
ꯀꯅꯥ ꯀꯅꯥ ꯂꯩꯔꯤꯅꯣ
ꯍꯣꯏ ꯏꯄꯨꯈꯣꯏ ꯌꯨꯝꯗ ꯂꯩꯕ ꯍꯧꯖꯤꯛꯇꯤ
ꯅꯣꯏ ꯄꯨꯄꯨꯍꯣꯏꯗ
ꯎꯝ ꯏꯄꯨ ꯈꯣꯏꯗ ꯏꯄꯨ ꯈꯣꯏꯗ ꯇꯨꯝꯕ ꯉꯔ ꯉꯔꯥꯡꯗꯨꯔꯣ ꯗꯦꯠ ꯁꯤꯛꯁꯇꯤꯟ ꯁꯚꯦꯟꯇꯤꯟ ꯑꯗꯨꯋꯥ ꯑꯩ ꯏꯄꯨꯗꯣ ꯂꯩꯈꯤꯗꯕ ꯑꯗꯨꯒꯤ ꯂꯥꯡꯕ ꯈꯣꯠꯄ ꯂꯣꯏꯅ
ꯇꯨꯝꯕ ꯍꯥꯏꯇꯥꯔꯦ ꯏꯄꯨꯈꯣꯏꯗ
ꯅꯨꯡꯉꯥꯏꯇꯦꯀꯣ ꯑꯗꯨꯗꯤ
ꯎꯝ
ꯑꯍꯟ ꯑꯣꯏꯕꯒꯤꯔ ꯅꯥꯕꯒꯤꯔ
ꯑꯥ ꯑꯍꯟ ꯑꯣꯏꯕꯒꯤꯅꯦ
ꯑꯣ ꯆꯍꯤ ꯀꯌꯥꯃꯨꯛ ꯁꯨꯔꯕꯒꯦ
ꯆꯍꯤ ꯅꯥꯏꯟꯇꯤ ꯐꯣꯔ
ꯍꯣꯏ ꯌꯥꯝ ꯌꯥꯃꯦꯀꯣ ꯑꯗꯣ ꯍꯧꯖꯤꯛ ꯍꯧꯖꯤꯛ ꯍꯧꯖꯤꯛꯀꯥꯟꯗꯤ ꯅꯥꯏꯟꯇꯤ ꯐꯣꯔꯒꯨꯝꯕꯁꯦ ꯌꯥꯝ ꯌꯥꯝ ꯇꯥꯡꯉꯦꯕ
ꯏꯁ ꯑꯩꯅꯀꯣ
ꯎꯝ
ꯑꯩꯗꯤ ꯋꯥꯟ ꯍꯟꯗ꯭ꯔꯦꯠ ꯇ꯭ꯋꯦꯟꯇꯤ ꯍꯤꯡꯅꯤꯉꯥꯏ ꯇꯧꯕꯅꯦ
ꯍꯣꯏ ꯇꯧꯋꯣ ꯇꯧꯌꯣ ꯐꯩꯌꯦ ꯑꯩꯗꯤ ꯌꯥꯔꯗꯤ ꯑꯩꯗꯤ ꯄꯥꯝꯗꯦ ꯌꯥꯝ ꯀꯨꯏꯅ ꯍꯤꯡꯕ ꯄꯥꯝꯗꯦ
ꯑꯦꯁ ꯑꯩꯗꯤ ꯄꯥꯝꯃꯦ ꯑꯩꯗꯤ ꯋꯥꯟ ꯇ꯭ꯋꯦꯟꯇꯤ ꯏꯌꯥꯔꯁ ꯍꯤꯡꯈꯤ ꯍꯤꯡꯅꯤꯉꯥꯏ ꯇꯧꯕꯒꯅꯤ ꯑꯩꯗꯤ
ꯐꯩ ꯍꯤꯡꯉꯣ ꯍꯤꯡꯉꯣ ꯐꯩ
ꯅꯪꯗꯤ
ꯋꯥꯔꯜ ꯔꯦꯀꯣꯠ ꯆꯟꯒꯅꯤ
ꯑꯩꯗꯤ ꯑꯩꯒꯤ ꯑꯥ ꯑꯗꯨꯗꯤꯀꯣ ꯑꯩꯠꯇꯤ ꯐꯥꯏꯚ ꯌꯥꯔꯦꯗ ꯁꯤ ꯁꯤ ꯌꯥꯝꯃꯟꯈ꯭ꯔꯦ
ꯑꯩꯠꯇꯤ ꯐꯥꯏꯚ ꯌꯥꯝꯗꯦꯍꯦ
ꯌꯥꯝꯃꯦ
ꯍꯧꯖꯤꯛ ꯃꯇꯝꯗꯗꯤ ꯌꯥꯝꯃꯦ
ꯎꯝ ꯍꯧꯖꯤꯛ ꯃꯇꯝꯗꯗꯤ ꯌꯥꯝꯗꯤ ꯌꯥꯝꯈ꯭ꯔꯕꯅꯤ
ꯍꯥꯟꯅꯗꯤ ꯌꯥꯝꯗꯦꯕ ꯑꯗꯣ ꯍꯥꯟꯅꯗꯤ ꯍꯟꯗ꯭ꯔꯦꯠ ꯑꯕꯞ ꯉꯥꯛꯇꯅꯦ ꯑꯗꯣ ꯍꯧꯖꯤꯛ ꯍꯧꯖꯤꯛꯀꯤ ꯆꯤꯟꯖꯥꯡꯅꯁꯨ ꯀꯩꯅꯣꯁꯨ ꯍꯧꯖꯤꯛꯀꯥꯟꯗꯤ ꯄꯥꯛꯅ ꯀꯨꯏꯗ꯭ꯔꯦꯕ ꯌꯥꯝꯅ ꯀꯨꯏꯅ ꯂꯩꯅꯗ꯭ꯔꯦꯕ
ꯎꯝ ꯑꯩ ꯏꯄꯨꯗꯣ
ꯎꯝ
ꯃꯥꯗꯣ ꯎꯝ ꯀꯩꯅꯣ ꯑꯣꯏꯔꯗꯤ ꯋꯥꯟ ꯍꯟ ꯋꯥꯟ ꯍꯟꯗ꯭ꯔꯦꯠ ꯐꯣꯔ ꯐꯥꯏꯚ ꯑꯗꯨꯋꯥꯏ ꯐꯥꯎꯗꯤ ꯌꯦꯡꯈꯤ ꯅꯤ ꯃꯥꯗꯣ ꯃꯁꯥ ꯌꯥꯝ ꯀꯜꯂꯒ ꯂꯩꯕꯅꯦꯕ ꯍꯦꯛꯇ ꯁꯣꯜꯂꯥꯛꯄꯀꯣ ꯃꯥꯗꯣ
ꯀꯌꯥꯕꯥ
ꯍꯟꯗ꯭ꯔꯦꯠ ꯐꯣꯔ ꯍꯟꯗ꯭ꯔꯦꯠ ꯐꯥꯏꯚ ꯑꯗꯨꯃꯛꯇꯤ ꯍꯤꯡꯈꯤꯒꯅꯤ ꯃꯥꯗꯣ
ꯑꯥ
ꯍꯦꯛꯇ ꯁꯣꯜꯂꯛꯄꯒꯣ ꯃꯥꯗꯣ ꯑꯁ ꯅꯥꯔꯒ ꯂꯩꯔꯁꯨ ꯏꯃꯨꯡꯗ ꯈꯪꯍꯟꯗꯕꯤꯗ ꯃꯥꯗꯣ ꯈꯥꯡ ꯈꯥꯡꯉꯒ ꯂꯩꯕ ꯂꯥꯛ ꯆꯠꯄ꯭ꯔꯥ ꯍꯥꯔꯠꯇ ꯂꯣꯢꯅꯃꯛ ꯂꯥꯛꯑꯕ ꯆꯦꯟꯁ ꯂꯣꯢꯅꯃꯛ ꯂꯥꯛꯑꯕ
ꯃꯤꯉꯣꯟꯗ ꯌꯥꯝ ꯀꯥ ꯍꯦꯟꯅ ꯋꯥꯍꯟꯅꯤꯡꯗꯕꯒꯤ ꯑꯣꯏꯔꯝꯒꯅꯤ
ꯈꯪꯗꯦ ꯃꯥꯗꯨ ꯅꯥꯔꯒ ꯂꯩꯁꯨ ꯑꯗꯨꯝ ꯈꯥꯡꯕ ꯍꯥꯏꯇꯥꯔꯦ ꯑꯗꯨꯝ ꯆꯠ ꯆꯠꯂꯒ ꯂꯩ
ꯉꯁꯤ ꯅꯨꯃꯤꯠ ꯆꯨꯞꯄ ꯑꯗꯨꯝ ꯆꯠ ꯆꯠꯂ ꯂꯩꯔꯒ ꯍꯦꯛ ꯅꯣꯡꯉꯥꯜꯂ ꯍꯦꯛ ꯑꯌꯨꯛ ꯉꯟꯇꯥ ꯍꯧꯒꯠ ꯅꯣꯡꯉꯥꯜꯂꯒ ꯎꯝ ꯀꯩꯅꯣ ꯇꯨ ꯇꯨꯁꯜꯂꯛꯄ ꯇꯨꯁꯜꯂꯛꯄ ꯍꯥꯏꯕ꯭ꯔꯥ ꯍꯥꯏꯕ꯭ꯔꯥ ꯇꯥꯁꯜꯂꯛꯄ ꯍꯥꯏꯕ꯭ꯔꯥ ꯂꯦꯞꯄꯒ ꯂꯩꯕꯗꯣꯀꯣ
ꯑꯥ ꯑꯥ
ꯉꯥꯡ ꯉꯥꯡ ꯉꯥꯡꯂꯛꯄ ꯍꯩꯇꯕ ꯍꯦꯛꯇ ꯇꯗꯨꯗꯤ ꯍꯣꯁꯄꯤꯇꯥꯜꯗ ꯄꯨꯈꯠꯂꯕ ꯄꯨꯈꯠꯂꯒ ꯕꯤ ꯄꯤ ꯁꯇ꯭ꯔꯣꯛꯅꯦ ꯍꯥꯏꯌꯦ ꯑꯃꯨꯛ ꯐꯔꯦ ꯗꯣꯛꯇꯔꯅꯁꯨ ꯕꯤ ꯄꯤ ꯁꯇ꯭ꯔꯣꯛꯅꯦ ꯍꯥꯢ ꯍꯥꯏꯕꯗꯣ ꯈꯪꯗꯕꯒꯤꯀꯣ ꯍꯧꯖꯤꯛꯇꯤ ꯐꯔꯦ ꯌꯨꯝꯗ ꯑꯃꯨꯛ ꯄꯨꯈ꯭ꯔꯣ ꯍꯥꯏꯌꯦ ꯌꯨꯝꯗ ꯑꯃꯛ ꯄꯨꯊ ꯄꯨꯊꯔꯒ ꯅꯣꯡ ꯅꯤꯅꯤꯃꯨꯛ ꯂꯩꯔꯒ ꯑꯗꯨꯝ ꯃꯥ ꯃꯥꯒꯤ ꯂꯩꯅꯥꯥꯗ ꯑꯃꯨꯛ ꯍꯧꯔꯦꯗ ꯌꯥꯗ꯭ꯔꯦ ꯍꯥꯏꯅ ꯍꯣꯁꯇꯥꯜꯗ ꯄꯨꯈꯠꯂ ꯍꯣꯁꯄꯤꯇꯥꯜꯗ ꯔꯤꯝꯁꯇ ꯍꯥꯟꯅ ꯄꯨꯈꯠꯂꯒ ꯔꯤꯝꯁꯇꯒꯤꯅ ꯂꯝꯒꯣꯜ ꯚ꯭ꯌꯨꯗ ꯑꯃꯨꯛ ꯄꯨꯊꯣꯛꯑ ꯄꯨꯊꯣꯛꯑꯦ ꯄꯨꯊꯣꯛꯑꯒ ꯑꯃꯨꯛꯀ ꯖꯤꯅꯤꯝꯁꯇ ꯑꯃꯨꯛ ꯄꯨꯊꯣꯛꯑꯦ ꯖꯦꯅꯤꯝꯁꯇ ꯑꯃꯨꯛ ꯄꯨꯊꯣꯛꯑꯒ ꯁꯤ ꯃꯤꯅꯨ ꯊꯣꯡꯗ ꯂꯩ ꯃꯉꯥꯁꯨ ꯇꯥ ꯗ ꯑꯃꯨꯛ ꯄꯨꯊꯣꯛꯑꯦ ꯃꯉꯥꯗꯒꯤꯅ ꯑꯃꯨꯛ ꯔꯤꯝꯁꯇ ꯂꯥꯛꯑꯦ ꯂꯥꯁꯇ ꯔꯤꯝꯁꯇꯒꯤ ꯂꯩꯈꯤꯗ꯭ꯔꯦ
ꯔꯤꯝꯁꯀꯤ ꯀꯩ ꯋꯥꯠꯇ ꯂꯩꯔꯝꯃꯦ
ꯃꯦꯗꯤꯁꯤꯟꯗ
ꯑꯣ ꯃꯦꯗꯤꯁꯤꯟꯗ ꯑ ꯑꯩꯈꯣꯏ ꯑꯩꯈꯣꯏꯒꯤ ꯄꯨꯄꯨꯁꯨ ꯃꯦꯗꯤꯁꯤꯟꯗ ꯍꯧꯖꯤꯛ ꯂꯩꯌꯦ ꯔꯤꯝꯁꯇ
ꯔꯤꯝꯁꯇꯔ
ꯑ ꯃꯦꯗꯤꯁꯤꯟ ꯋꯥꯔꯗꯠꯇ ꯂꯩ ꯍꯧꯖꯤꯛꯁꯨ ꯑꯩꯈꯣꯏ ꯄꯨꯄꯨ ꯑꯃꯁꯨ ꯑ ꯃꯃꯥ ꯄꯣꯛꯄꯗꯣ
ꯎꯝ
ꯑꯗꯨꯗꯣ ꯅꯥꯔꯦꯕ ꯑꯗꯨꯗꯨꯒꯤ ꯄꯦꯔꯥꯂꯥꯏꯁ ꯇꯧꯔꯒ ꯂꯩꯕ ꯃꯥꯗꯣ
ꯀꯃꯥꯏꯅ ꯇꯧꯕ꯭ꯔꯥ ꯃꯁꯛꯇꯣ
ꯀꯃꯥꯏꯅ ꯍꯥꯏꯒꯅꯤ ꯍꯥꯏꯕꯗꯣ ꯑꯩ ꯍꯩꯇ꯭ꯔꯦ ꯃꯁꯛꯇꯤ ꯎꯝ ꯑꯗꯣ ꯃꯥꯁꯦ ꯂꯩꯕꯅꯦ ꯕꯦꯠ ꯅꯝꯕꯔ ꯇ꯭ꯋꯦꯟꯇꯤ ꯇꯨꯗ ꯂꯩꯌꯦꯕ
ꯕꯦꯠ ꯅꯝꯕꯔ ꯇ꯭ꯋꯦꯟ ꯇꯨꯗ
ꯑꯥ ꯍꯣꯏ
ꯈꯪꯗꯤ ꯈꯪꯅꯝꯗꯧ ꯃꯥꯜꯂꯤꯗ ꯑꯗꯨꯗꯤ
ꯍꯣꯏ ꯀꯨꯏꯅ ꯂꯩꯔꯕꯒꯤ
ꯑꯅꯝꯕꯅ ꯊꯥ ꯍꯧꯖꯤꯛꯁꯨ ꯂꯩꯔꯤ ꯍꯥꯏꯕ
ꯎꯝ ꯂꯩꯔꯤ
ꯑꯣꯝ
ꯎꯝ ꯅꯥꯕꯒꯤ ꯍꯦꯟꯖꯤꯟꯕ ꯃꯥꯗꯣ ꯌꯨꯝꯗ ꯂꯩꯔꯝꯕꯅꯦꯕ ꯑꯗꯨ ꯅꯥꯕ ꯍꯦꯟꯖꯤꯟꯕꯒꯤ ꯍꯣꯁꯄꯤꯇꯥꯜꯗ ꯑꯃꯨꯛ ꯄꯨꯈꯠꯈ꯭ꯔꯕ
ꯎꯝ ꯅꯪ ꯑꯗꯨꯗꯤ ꯅꯪ ꯉꯁꯤ ꯗ꯭ꯌꯨꯇꯤ ꯂꯣꯏꯔꯕꯅꯤꯅ ꯌꯨꯝꯗ ꯑꯗꯨꯝ ꯐ꯭ꯔꯤ ꯂꯩꯔꯅꯤꯅꯦ ꯉꯁꯤꯗꯤ
ꯍꯥ ꯑꯥꯍꯥ ꯂꯩꯔꯣꯏ ꯑꯩꯁꯤ ꯍꯣꯔꯦꯟ ꯑꯃꯨꯛ ꯆꯠꯅꯤ ꯑꯩ ꯍꯧꯖꯤꯛ ꯗ꯭ꯌꯨꯇꯤ ꯂꯣꯏꯔꯦ ꯑꯗꯨꯒ ꯍꯜꯂꯛꯑꯦꯗꯅ ꯑꯗꯨꯒ ꯍꯜꯂꯛꯑꯦ ꯑꯩ ꯀꯩꯀꯥ ꯂꯣꯏ ꯃꯥꯏ ꯃꯤꯠ ꯀꯩꯀꯥ ꯇꯥꯕ ꯂꯣꯏꯔꯕ ꯑꯗꯣ ꯍꯧꯖꯤꯛ ꯍꯧꯖꯤꯛ ꯑꯩꯗꯣ ꯆꯥꯛ ꯆꯥꯔꯝꯕꯅꯦꯕ
ꯎꯝ
ꯑꯗꯨ ꯆꯥꯛꯆꯥꯕ ꯇꯣꯛꯄꯗ ꯍꯧꯖꯤꯛ ꯇꯣꯛꯄꯗ ꯉꯥꯏꯔꯤꯕ ꯅꯪꯒ ꯑꯩꯒ ꯋꯥꯔꯤ ꯁꯥꯟꯅꯕꯗꯣ ꯑꯗꯣ ꯑꯩ ꯆꯥꯛ ꯆꯥꯕ ꯇꯣꯛꯇ ꯉꯥꯏꯔꯤꯕ ꯑꯗꯣ ꯑꯩꯒꯤ ꯏꯁꯤꯡ ꯀꯩꯀꯥ ꯍꯩꯕꯔꯒ ꯕꯣꯇꯜꯗ ꯍꯥꯞ ꯄꯒ ꯊꯝꯕꯅꯤꯗ ꯑꯗꯨꯒ ꯑꯩ ꯍꯣꯏ ꯍꯧꯖꯤꯛ ꯉꯥꯏꯍꯥꯛ ꯂꯩꯔꯒ ꯑꯩ ꯄꯣꯊꯥꯔꯅꯤ
ꯄꯣꯊꯔꯒ ꯄꯨꯡ ꯀꯌꯥꯗ ꯃꯨꯛ ꯆꯠꯇꯣꯏꯅꯣ
ꯄꯣꯊꯥꯔꯅꯤ ꯑꯗꯨꯒ ꯏꯂꯚꯦꯟ ꯇꯦꯟ ꯊꯥꯔꯇꯤ ꯁ꯭ꯋꯥꯏꯗꯗꯤ ꯑꯩ ꯍꯧꯒꯠ ꯍꯧꯒꯠꯂꯅꯤꯑꯦ ꯑꯗꯨꯒ ꯀ꯭ꯂꯥꯁ ꯌꯥꯎꯔꯅꯤ ꯀ꯭ꯂꯥꯁ ꯌꯥꯎꯕ ꯂꯣꯏꯔꯒ ꯀꯩꯅꯣ ꯇꯧꯗꯣꯏꯕ ꯑꯃꯨꯛ ꯄꯣꯊꯥꯍꯜꯂꯦꯕ
ꯑꯣ
ꯃꯇꯝ ꯈꯔ ꯂꯩꯕꯗꯣ ꯑꯗꯨꯝ ꯄꯣꯊꯥꯗꯣꯏꯅꯦꯕ ꯑꯗꯨꯝ ꯍꯣꯏ ꯃꯤ ꯃꯤꯒꯤꯅꯦ ꯑꯗꯨꯝ ꯄꯣꯊꯥꯗꯕ ꯍꯥꯏꯗꯤ ꯇꯨꯝꯅꯤꯡꯗꯦ ꯍꯥꯏꯕ ꯀꯥꯡꯕꯨꯁꯨ ꯂꯩꯌꯦ ꯃꯥꯏ ꯃꯥꯏ ꯊꯕꯛ ꯇꯧꯔꯒ
ꯎꯝ ꯂꯩꯌꯦ ꯎꯝ
ꯑꯥ ꯑꯗꯨꯒꯨꯝꯕ ꯂꯩꯌꯦ ꯑꯗꯨꯒ ꯂꯩꯇꯕ ꯃꯤꯗꯨꯅ ꯂꯩ ꯑꯗꯨꯒ ꯎꯝ ꯄꯨꯡ ꯇꯥꯕ ꯃꯇꯝꯗ ꯁꯤꯛꯁ ꯊꯥꯔꯇꯤ ꯁꯕꯦꯟ ꯇꯥꯕ ꯃꯇꯝꯗ ꯑꯃꯨꯛ ꯗ꯭ꯌꯨꯇꯤ ꯆꯠꯀꯅꯦꯕ
ꯎꯝ ꯅꯪ ꯏꯟꯇꯥꯔꯟꯗꯤ ꯆꯠꯇꯦꯀꯣ
ꯑꯥ ꯆꯠꯂꯦ ꯍꯧꯖꯤꯛ ꯍꯧꯖꯤꯛ ꯆꯠꯂꯤꯁꯤꯅꯦ
ꯍꯧꯖꯤꯛ ꯍꯧꯖꯤꯛ ꯆꯠꯂꯤꯁꯤ ꯏꯟꯇꯥꯅ ꯑꯣꯏꯕ꯭ꯔꯥ
ꯑꯥ ꯍꯣꯏ ꯃꯥꯅꯦ
ꯍꯤꯗꯥꯛ ꯀꯥꯞꯄ ꯍꯧꯔꯦꯅꯦ ꯃꯤꯁꯨ ꯁꯦꯔꯦꯟ ꯊꯤꯟꯕ ꯍꯧꯔꯦꯅꯦ ꯑꯗꯨꯗꯤ
ꯍꯣꯏ ꯅꯪ ꯊꯤꯅꯤꯡꯕ꯭ꯔꯣ
ꯑꯁ ꯑꯩꯗꯤ ꯊꯤꯟꯅꯤꯡꯗꯦ ꯌꯥꯝ ꯐꯩꯌꯦꯀꯣ ꯃꯤ ꯃꯌꯥꯝꯒꯤ ꯁꯦꯕꯥ ꯇꯧꯕ ꯐꯪꯕꯁꯦ ꯅꯪꯗꯤ
ꯍꯣꯏ ꯌꯥꯝ ꯐꯩꯌꯦ ꯑꯩꯁꯨ ꯑꯩꯁꯨ ꯌꯥꯝ ꯍꯔꯥꯎꯋꯦ
ꯁꯦꯁ
ꯅꯣꯏꯗꯣ ꯆꯍꯤ ꯑꯍꯨꯝ ꯑꯍꯨꯝ ꯑꯣꯏꯕ꯭ꯔꯥ ꯃꯔꯤ ꯑꯣꯏꯕ꯭ꯔꯥ ꯅꯣꯏ ꯇꯝꯗꯣꯏꯗꯨꯗꯤꯗꯤ
ꯍꯜꯂꯣ
ꯋꯥꯋꯀꯤꯡ ꯆꯠꯂꯤꯔꯣ ꯅꯪ
ꯆꯠꯇꯦ ꯐꯝꯃꯒ ꯂꯩꯌꯦ ꯍꯧꯖꯤꯛꯇꯤ
ꯇꯨꯝꯕ ꯍꯧꯒꯠꯄꯒꯤ ꯐꯝꯕꯤ ꯆꯠꯄ꯭ꯔꯥꯅ ꯈꯟꯕ
ꯑꯁ ꯋꯥꯀꯤꯡ ꯑꯁ ꯆꯠꯅꯤꯡꯉꯥꯢꯁꯨ ꯑꯗꯨꯢꯗꯨ
ꯀꯔꯤ
ꯋꯥꯀꯤꯡ ꯆꯠ ꯅꯤꯡꯉꯥꯢꯗꯣ ꯇꯜꯂꯦ ꯍꯥꯏꯕ
ꯀꯔꯤꯒꯤ ꯅꯪ ꯌꯥꯝ ꯇꯟꯒꯟꯕ꯭ꯔꯣ
ꯑꯣ ꯑꯁ ꯉꯥꯏꯗ ꯐꯃꯨꯡꯗ ꯇꯨꯝ ꯑꯣꯄꯗꯨꯅ ꯅꯨꯡꯉꯥꯏꯗꯧ ꯃꯥꯜꯂꯤ
ꯍꯥꯍꯥꯍꯥ ꯑꯣ ꯅꯪꯁꯤ ꯌꯥꯝ ꯇꯟꯕꯖꯥꯠꯅꯤꯗꯅ
ꯇꯟꯕꯁꯨ ꯃꯔꯛꯇ ꯌꯥꯝ ꯐꯩꯌꯦ
ꯎꯝ ꯐꯩ ꯐꯩꯌꯦ ꯅꯪ ꯇꯨꯝꯃ ꯇꯨꯝꯃꯒ ꯍꯧꯒꯠꯂꯛꯄ ꯀꯨꯏꯗ꯭ꯔꯤꯕ ꯃꯤꯅꯦ ꯅꯠꯇ꯭ꯔꯣ ꯋꯥ
ꯍꯧꯒꯠ ꯎꯝ ꯀꯨꯏꯗ꯭ꯔꯤ ꯀꯨꯏꯗ꯭ꯔꯤ
ꯑ ꯑꯗꯨꯒ ꯑꯃꯨꯛꯁꯨ ꯇꯨꯝꯃꯒ ꯅꯨꯡꯉꯥꯏꯕ ꯄꯥꯝꯕ
ꯎꯝ ꯑꯁ ꯑꯩꯗꯤ ꯑꯩꯗꯤꯅꯦ ꯇꯨꯝꯕ ꯀꯥꯟꯗ ꯇꯨꯝꯕꯗꯣ ꯄꯦꯟꯗ꯭ꯔꯗꯤꯀꯣ
ꯑꯥ
ꯑꯌꯨꯛ ꯉꯟꯇꯥꯔꯒ ꯑꯌꯨꯛꯉꯟꯇꯥ ꯍꯧꯒꯠꯂꯒ ꯌꯥꯝ ꯁꯥꯎꯅꯤꯡꯕꯅꯦ ꯃꯤ ꯑꯁ ꯑꯩꯗꯤ ꯑꯌꯨꯛ ꯅꯨꯡꯗꯥꯡꯗꯁꯨ ꯉꯟ ꯉꯅ ꯇꯨꯝꯃꯦꯕ ꯄꯨꯡ ꯃꯄꯟ ꯄꯨꯡ ꯃꯥꯄꯜꯒ ꯃꯄꯜ ꯃꯈꯥꯏ ꯑꯗꯨꯋꯥꯏꯗ ꯈꯛꯇꯪ ꯇꯨꯝꯃꯦꯕ ꯑꯩ
ꯑꯩꯈꯣꯏꯗꯤ ꯇꯨꯝꯗꯦ ꯑꯗꯨ ꯑꯗꯨꯃꯥꯏꯅ ꯇꯨꯝꯗ꯭ꯔꯗꯤ ꯅꯪꯗꯤ ꯌꯥꯝ ꯁꯥꯎꯒꯅꯤ
ꯑꯁ ꯑꯩ ꯁꯥꯎꯔꯀꯅꯤ ꯇꯨꯝꯕ ꯐꯪꯗꯔꯗꯤ
ꯄꯨꯡ ꯃꯔꯤ ꯃꯈꯥꯏ ꯑꯗꯨ꯭ꯋꯥꯏꯗ ꯍꯧ ꯄꯨꯡ ꯃꯔꯤ ꯃ ꯈꯥꯏꯗꯕꯗ ꯍꯧꯒꯠꯂꯒ ꯑꯃꯨꯛ ꯇꯨꯝꯕꯅꯦ ꯉꯁꯤꯗꯣ ꯑꯩꯗꯣ
ꯑꯁ ꯅꯪꯒꯤ ꯊꯕꯛꯁꯤ ꯌꯥꯝ ꯌꯥꯝꯃꯤꯀꯣ ꯍ ꯍ
ꯎꯝ ꯊꯕꯛ ꯑꯃꯗꯤ ꯂꯣꯏꯁꯤꯟꯈ꯭ꯔꯦ ꯇꯨꯝꯕꯒꯤ ꯊꯕꯛꯇꯤ
ꯀꯔꯤꯁꯨ ꯀꯥꯏꯗꯦꯗ ꯎꯝ ꯍꯧꯖꯤꯛꯇꯤ ꯍꯧꯒꯠꯄꯒꯤ ꯊꯕꯛ ꯑꯃꯨꯛ ꯂꯩꯔꯦꯕ ꯅꯪꯗꯣ ꯑ ꯍꯖꯤꯛꯅ ꯑꯩ ꯑꯃꯨꯛ ꯇꯨꯝꯕꯒꯤ ꯃꯇꯝ ꯑꯣꯏꯔꯛꯑꯦ
ꯑꯁ ꯅꯪ ꯍꯧꯒꯠꯅꯤꯡꯉꯥꯏ ꯑꯃꯨꯛ ꯇꯨꯝ ꯇꯥꯔꯦꯅꯦ ꯑꯗꯨꯗꯤ
ꯑꯥ ꯑꯩ ꯍꯧꯖꯤꯛ ꯇꯨꯝꯒꯅꯤ ꯑꯗꯨꯒ ꯍꯣꯔꯦꯟ ꯇꯦꯟ ꯊꯥꯔꯇꯤ ꯁ꯭ꯋꯥꯏꯗ ꯑꯃꯨꯛ ꯍꯧꯒꯠꯂꯒ ꯑꯩ ꯀ꯭ꯂꯥꯁ ꯆꯠꯇꯣꯏꯅꯦ ꯑꯗꯨꯅꯦ ꯑꯩꯒꯤ ꯊꯕꯛꯁꯦ ꯅꯪꯒꯤꯅ ꯃꯔꯤꯗ ꯇꯨꯝꯕ ꯍꯧꯒꯠꯂꯒ ꯑꯃꯨꯛꯀ ꯇꯨꯝꯃꯒ ꯍꯧꯖꯤꯛ ꯑꯃꯨꯛ ꯍꯧꯒꯠ
ꯍꯪꯆ ꯌꯨꯝ ꯀꯨꯝꯃꯅꯤ ꯍꯧꯖꯤꯛ ꯆꯥꯛ ꯆꯔꯅꯤ ꯑꯃꯨꯛ ꯂꯧꯕꯨꯛ ꯀꯨꯝꯃꯅꯤ
ꯑꯣ ꯅꯪꯒꯤ ꯊꯕꯛ ꯌꯥꯝꯃꯤꯅꯦ ꯑꯥ ꯌꯥꯏꯌꯦ ꯀꯩꯁꯨ ꯀꯥꯏꯗꯦ ꯀꯩꯁꯨ ꯀꯥꯏꯗꯦ ꯇꯧꯑꯣ ꯐꯩꯌꯦ ꯊꯕꯛ ꯇꯧ